ꯇꯥꯕ꯭ꯔꯣ ꯏꯇꯥꯎ
ꯑꫭ ꯇꯥꯏꯌꯦ ꯑꯩ
ꯇꯥ꯭ꯔꯕꯣ ꯇꯥꯔꯦ ꯇꯥꯔꯦ ꯇꯥ꯭ꯔꯕꯣ
ꯑꯣ ꯏꯇꯥꯎ ꯅꯨꯡꯁꯤꯕꯧ
ꯑꯁ ꯑꯩꯗꯤꯕꯥ
ꯀꯩꯅꫭꯅꯦꯍꯦ ꯈꯪꯗꯦ ꯀꯃꯥꯏꯇꯧꯔꯤꯅꫭ ꯒ꯭ꯌꯥꯟ ꯃꯦꯟ ꯑꯁꫭꯝꯗꯅ ꯏꯇꯥꯎ ꯅꯨꯡꯁꯤꯕꯣ ꯅꯨꯡꯁꯤꯕꯣ
ꯑꯁ ꯅꯨꯡꯁꯤꯃꯟꯈ꯭ꯔꯦꯗ ꯑꯩ ꯏꯇꯥꯎ ꯏꯇꯥꯎꯒꯤ ꯈꯣꯟꯖꯦꯜ ꯑꯃꯨꯛ ꯑ꯭ꯁ ꯇꯥꯕꯁꯦ ꯋꯥꯈꯜꯒꯁꯦ ꯏ꯭ꯁ ꯏ꯭ꯁ ꯌꯥꯝꯅ ꯅꯨꯡꯉꯥꯏꯊꯣꯛꯏꯅꯦ
ꯑꯩꯁꯦꯅꯦ ꯅꯪꯅ ꯑꯩ ꯈꯣꯟ ꯈꯣꯟ ꯈꯣꯟ ꯇꯥꯏ ꯍꯥꯏꯕꯗꯨꯗ ꯑꯩꯁꯨ ꯅꯨꯡꯉꯥꯏꯕ ꯐꯥꯎꯏꯅꯦ ꯏꯇꯥꯎ ꯅꯨꯡꯁꯤꯕꯧ
ꯑ꯭ꯁꯥ ꯄꯦꯂꯦ ꯄꯦꯂꯦ
ꯄꯦꯟꯕ꯭ꯔꯥ ꯑꯩꯁꯨ ꯄꯦꯜꯂꯦ
ꯑꯩꯒꯤ ꯐꯣꯟ ꯑꯃꯗꯨ
ꯍꯣꯏ
ꯌꯥꯗ꯭ꯔꯦꯕ ꯑꯗꯨꯅ ꯑꯩ ꯐꯣꯟꯁꯦ ꯑꯅꯧꯕ ꯂꯩꯔꯕꯅꯦꯕ
ꯑꯁ ꯌꯥꯝ ꯅꯨꯡꯁꯤꯔꯕ ꯋꯥꯔꯤꯅꯤꯅ
ꯏꯇꯥꯎ ꯍꯥꯏꯗꯤ ꯐꯣꯟ ꯑꯃꯗꯣ ꯏꯇꯥꯎꯒ ꯄꯥꯎ ꯐꯥꯎꯅꯕ ꯉꯝꯗ꯭ꯔꯦ ꯐꯣꯟꯗ ꯍꯥꯏꯗꯤ ꯐꯣꯟꯗꯨꯣ ꯌꯥꯗ꯭ꯔꯕꯅꯤꯅꯀꯣ
ꯅꯪꯅ ꯅꯪꯅ ꯍꯥꯏꯔꯤꯁꯦ ꯅꯪ ꯑꯩ ꯄꯥꯎ ꯐꯥꯎꯅꯕ ꯉꯝꯗꯕꯅꯤꯅ ꯑꯩꯒꯤꯗꯃꯛꯇ ꯐꯣꯟ ꯑꯍꯟꯥꯟꯕ ꯂꯩꯔꯒ ꯇꯧꯔꯛꯄꯅꯦꯕ
ꯑꯁ ꯑꯗꯨꯃꯛꯅꯤꯅꯦ
ꯑꯁ ꯅꯨꯡꯁꯤꯗ ꯅꯨꯡꯁꯤꯗ ꯍꯧꯖꯤꯛ ꯂꯩꯔꯅꯤ ꯂꯩ ꯂꯩꯃꯤꯟꯅꯔꯝꯃꯗꯤ ꯄꯝꯃꯒ ꯑꯁ ꯆꯦꯜꯂꯒ ꯆꯣꯡꯉꯒ ꯌꯥꯝ ꯍꯔꯥꯎ ꯍꯔꯥꯎꯖꯒꯗꯕꯗꯣ
ꯍꯣꯏꯅꯦ ꯍꯣꯏꯅꯦ ꯑꯁ ꯈꯨꯠꯀ ꯁꯝꯅꯔꯒ ꯄꯝꯃꯒꯀꯣ ꯑꯁ ꯄꯨꯡꯆꯣꯡꯗ ꯆꯣꯡꯒꯗꯧꯕꯅꯦꯕ ꯃꯤꯅ ꯍꯧꯖꯤꯛ ꯋꯥꯔꯜ ꯀꯞ ꯀꯟꯅ ꯁꯥꯟꯅꯔꯤꯗꯅ
ꯍꯣꯏ
ꯃꯣꯏꯅ ꯃꯦꯠꯁ ꯉꯝꯃꯀꯥꯟꯗ ꯄꯨꯡ ꯆꯣꯡꯅ ꯆꯣꯡꯒ ꯍꯔꯥꯎꯕꯤ ꯇꯧꯕꯗꯣ ꯑꯗꯨ ꯑꯗꯨꯃꯥꯏꯅ ꯇꯧꯒꯗꯧꯕꯅꯦꯕ ꯂꯩꯃꯤꯟꯅꯔꯗꯤ
ꯏꯇꯥꯎ ꯅꯨꯡꯁꯤꯕꯅ ꯍꯔꯥꯎꯕꯩꯁꯤ ꯑꯩꯁꯦ ꯄꯦꯟꯈ꯭ꯔꯕꯖꯥꯠꯅꯤꯗ ꯂꯩ ꯃꯤꯍꯣꯟꯒꯁꯦ ꯗꯙꯛ ꯇꯛ ꯗꯛ ꯆꯣꯡꯉ ꯍꯔꯥꯎꯋꯏꯅ
ꯑꯁ ꯑꯗꯨꯅꯦꯕ
ꯑꯥ ꯍꯧꯖꯤꯛꯇꯤ ꯀꯩꯀꯩ ꯐꯤꯕꯝꯗ ꯂꯩꯔꯤꯒꯦ ꯌꯥꯔꯒ ꯂꯩꯕ ꯐꯝꯃꯒ ꯂꯩꯕ꯭ꯔꯣ
ꯑꯁ ꯌꯥꯟꯕꯒꯁꯤ ꯌꯥꯗ꯭ꯔꯦꯗ ꯍꯟꯗꯛꯀꯥꯟꯁꯦ
ꯀꯩꯅꯣ ꯍꯤꯞꯄ ꯂꯩꯔꯕꯣ
ꯌꯥꯝꯕꯒꯁꯤ ꯌꯥꯗ꯭ꯔꯦ ꯍꯧꯖꯤꯛ ꯍꯤꯞꯄꯒ ꯂꯩ
ꯑꯁ ꯏꯇꯥꯎ ꯅꯨꯡꯁꯤꯕꯁꯤꯗꯤ ꯌꯥꯝ ꯅꯨꯡꯉꯥꯏꯗꯦꯀꯣ ꯀꯔꯤ ꯃꯊꯦꯟꯗꯤ ꯍ ꯍꯣꯠꯅꯔꯕꯣ
ꯍꯧꯖꯤꯛ ꯑꯩꯈꯣꯏ ꯉꯁꯤꯁꯤ ꯆꯝꯐꯨꯠ ꯆꯝꯐꯨꯠ ꯑꯣꯏꯅ ꯆꯥꯏꯌꯦ
ꯑꯁ ꯆꯝꯐꯨꯠꯇꯤ ꯈ꯭ꯋꯥꯏꯗꯒꯤ ꯑꯐꯕ ꯑꯐꯕ ꯃꯊꯦꯜꯅꯤꯅꯦ ꯑꯗꯨꯗꯤ
ꯎꯝ ꯍꯣꯏ ꯆꯝꯐꯨ ꯆꯝꯐꯨꯠ ꯑꯃ ꯆꯥꯔꯦ ꯑꯗꯨꯒ ꯌꯦꯟꯔꯨꯝ ꯑꯣꯏꯅ ꯉꯧꯔꯒꯀꯣ
ꯍꯣꯏ ꯑꯁ
ꯌꯦꯝ ꯎꯄꯥꯏ ꯂꯩꯇ꯭ꯔꯦꯗ ꯑꯩꯈꯣꯏ ꯆꯝꯐꯨꯠꯅ ꯍꯟꯗꯛꯇꯤ ꯆꯝꯐꯨꯠꯅ ꯉꯝꯃꯦ ꯍꯥꯏꯇꯥꯔꯦ
ꯑꯣ ꯑꯩ ꯅꯨꯡꯗꯥꯡꯗꯗꯤ ꯌꯥꯝ ꯀꯟꯅ ꯑꯍꯥꯎꯕ ꯆꯥꯗꯕꯅ ꯐꯩꯗ
ꯎꯝ ꯍꯣꯏ ꯆꯥꯒꯦ ꯍꯥꯏꯔꯁꯨ ꯑꯌꯨꯛ ꯑꯌꯨꯛꯇ ꯀꯣ
ꯍꯣꯏ ꯑꯌꯨꯛꯇ ꯅꯨꯡꯗꯥꯡꯗꯗꯤ ꯆꯥꯕꯁꯦ ꯌꯥꯝ ꯐꯠ ꯠꯇ꯭ꯔꯦ ꯌꯥꯔꯤꯈꯩꯗꯤ ꯆꯥꯕꯤꯔꯨꯅꯨ ꯏꯇꯥꯎ ꯅꯨꯡꯁꯤꯕ
ꯍꯣꯏ ꯆ ꯅꯨꯡꯗꯥꯡꯁꯦ ꯆꯥꯔꯁꯨ ꯌꯥꯝ ꯆꯥꯗꯕꯤꯀꯣ ꯈꯔ ꯈꯔꯇꯪ
ꯑ ꯍꯣꯏ ꯍꯣꯏ ꯍꯣꯏ ꯑꯩꯁꯨ ꯏꯇꯥꯎ ꯅꯨꯡꯁꯤꯕꯨ ꯌꯥꯝ ꯅꯨꯡꯁꯤ ꯌꯥꯝ ꯅꯨꯡꯁꯤ ꯁꯤꯃꯟꯕꯒꯤ ꯑꯩꯅ ꯈꯪꯖꯕꯗꯨ ꯍꯥꯏꯖꯕꯅꯤꯗ
ꯑꯠꯆꯥ ꯃꯥꯅꯦ ꯃꯥꯅꯦ ꯑꯣ ꯏꯇꯥꯎꯗꯤ ꯆꯥꯛ ꯌꯦꯟꯁꯥꯡ ꯀꯃꯥꯏꯅ ꯇꯧꯔꯦ
ꯑꯁ ꯎ ꯑꯩꯈꯣꯏꯗꯤ ꯍꯋꯥꯏ ꯇꯧꯁꯤꯜꯂꯦ ꯍꯦꯛꯇ
ꯆꯥꯔꯕꯣ ꯍꯥꯏꯖꯦ
ꯆꯥꯔꯦꯍꯦ ꯉꯁꯥꯏꯅ ꯆꯥꯔꯦꯍꯦ ꯉꯁꯥꯏꯅ ꯆꯥꯔꯒ ꯁ꯭ꯋꯥꯏꯗ ꯍꯥꯡꯆꯤꯠ ꯂꯥꯡꯕꯅꯦ ꯃꯄꯥꯟꯗ
ꯍꯋꯥꯏ ꯍꯥꯏꯁꯦ ꯀꯔꯝꯕ ꯍꯋꯥꯏꯅꯣ ꯍꯋꯥꯏ ꯃꯪꯒꯟꯗꯨ ꯑꯣꯏꯗꯣꯏꯔꯥ ꯆꯅꯥꯗ ꯑꯣꯏꯗꯣꯏꯔꯥ ꯗꯥꯜ ꯑꯣꯏꯗꯣꯏꯔꯥ ꯅꯠꯇ꯭ꯔꯒꯅ ꯃꯨꯡꯗꯥꯜꯗꯨ ꯑꯣꯏꯗꯣꯏꯔꯥ ꯅꯠꯇ꯭ꯔꯒꯅ ꯀꯥꯡꯇꯛ ꯑꯣꯏꯗꯣꯏꯔ ꯍꯋꯥꯏ
ꯍꯋꯥꯏ ꯇꯡꯀꯛ ꯍꯥꯏꯕ꯭ꯔꯥ ꯍꯋꯥꯏ ꯀꯥꯡꯇꯛ ꯍꯥꯏꯕ꯭ꯔꯥ
ꯑ ꯍꯋꯥꯏ ꯇ ꯍꯋꯥꯏ ꯇꯪꯈꯥꯏꯗꯣ
ꯍꯋꯥꯏ ꯇꯪꯈꯥꯏ ꯍꯥꯏꯕ꯭ꯔꯥꯕ ꯇꯡꯀꯛ ꯍꯥꯏꯕ꯭ꯔꯥ ꯀꯥꯡꯇꯛ ꯍꯥꯏꯕ꯭ꯔꯕ ꯑꯩꯗꯤ ꯍꯋꯥꯏ ꯇꯪ
ꯍꯋꯥꯏ ꯀꯥꯡꯊꯛ
ꯍ ꯍꯋꯥꯏ ꯍꯋꯥꯏ ꯇꯡꯀꯛ ꯅꯠꯇ꯭ꯔꯣ
ꯍꯋꯥ ꯏꯇꯥꯎ ꯍꯋꯥꯏ ꯇꯡꯀꯛ ꯅꯠꯇꯦ ꯍꯋꯥꯏ ꯀꯥꯡꯇꯛꯅꯦ
ꯍꯋꯥꯏ ꯀꯥꯡꯇꯛꯂꯣ ꯑꯩꯗꯤ ꯍꯋꯥꯏ ꯇꯡꯀꯛ ꯍꯥꯏ ꯋꯥꯏꯌꯦ ꯑꯁ ꯑꯣ ꯑꯣ ꯒ꯭ꯌꯥꯟ ꯇꯥꯔꯦ ꯒ꯭ꯌꯥꯟ ꯇꯥꯔꯦ
ꯏꯇꯥꯎ ꯏꯇꯥꯎꯒꯁꯦ ꯑꯦꯁ ꯋꯥꯔꯤ ꯁꯥꯟꯅꯗꯕ ꯀꯨꯏꯕꯒꯤꯔꯥ ꯈꯪꯗꯦ ꯂꯣꯟꯒꯁꯦ ꯑꯝꯇ ꯁꯨꯔꯝꯗꯕ ꯋꯥꯅꯤꯗ
ꯍꯣꯏ ꯍꯣꯏꯗꯤ ꯍꯥꯏ ꯍꯦꯛꯇ ꯇꯧꯁꯤꯜꯂꯛꯀꯅꯤ ꯖꯥꯠ ꯖꯥꯠ ꯑꯗꯨꯅꯦ
ꯑꯥ ꯍꯣꯏ ꯑꯁ ꯅꯨꯡꯁꯤꯈ꯭ꯔꯦꯗ ꯏꯇꯥꯎꯅ ꯁꯨꯃꯥꯏꯅ ꯇꯧꯔꯛꯄꯁꯦ
ꯑꯁ ꯑꯩꯁꯨꯅꯦ ꯅꯨꯡꯁꯤ ꯊꯤꯈ꯭ꯔꯦꯗ ꯎꯗꯕꯁꯨ ꯀꯨꯏꯈ꯭ꯔꯦ ꯅꯣꯡꯃ ꯎꯝ
ꯎꯅꯕ ꯌꯥꯏ ꯀꯩꯅꯣ ꯎꯝ
ꯍꯌꯦꯡ ꯎꯅꯕꯕꯨꯗꯤ ꯌꯥꯏ ꯍꯌꯦꯡ ꯁꯪꯉꯒꯗꯤꯀꯣ ꯎꯅꯔꯒ ꯀꯩ ꯀꯩꯅꯣ ꯆꯥꯃꯤꯟꯅ ꯊꯛꯃꯤꯟꯅꯕ ꯇꯧꯔꯒ ꯋꯥꯔꯤ ꯅꯨꯡꯉꯥꯏ ꯅꯨꯡꯉꯥꯏꯕ ꯁꯥꯗꯣꯛꯄ ꯌꯥꯏ
ꯍꯌꯦꯡꯗꯨ ꯑꯗꯨ ꯑꯩꯈꯣꯏ ꯍꯩꯅꯧ ꯍꯦꯛꯐꯝꯗꯨ
ꯍꯣꯏ
ꯑꯩꯈꯣꯏ ꯑꯩꯅ ꯑꯩꯅ ꯐꯥꯝ ꯑꯣꯏꯅ ꯇꯧꯔꯝꯕꯗꯣ ꯈꯪꯕ꯭ꯔꯣ ꯍꯩꯅꯧ
ꯑꯣ ꯑꯣ ꯅꯪ ꯐꯥꯝ ꯇꯧꯔꯝꯕꯗꯣ ꯑꯈꯣꯏ ꯊꯕꯛ ꯁꯨꯖꯔꯒ ꯍꯩꯅꯧ ꯆ ꯊꯥꯔꯝꯕꯗꯣ ꯅꯠꯇ꯭ꯔꯣ ꯅꯪ ꯍꯥꯏꯁꯦ ꯍꯣꯏ
ꯑꯗꯣ ꯍꯩꯅꯧꯁꯦ ꯌꯥꯝ ꯄꯥꯟꯈ꯭ꯔꯦꯕ ꯍꯧꯖꯤꯛ
ꯑꯣ ꯑꯩꯅ ꯊꯥꯔꯝꯕ ꯍꯩꯅꯧꯁꯨ ꯄꯥꯟꯕꯗꯤ ꯍꯧꯈ꯭ꯔꯕꯅꯤꯅꯦ
ꯑ ꯑꯗꯨ ꯑꯗꯨ ꯍꯌꯦꯡꯁꯦ ꯆꯥꯊꯔꯁꯦꯕ
ꯍꯌꯦꯡꯔꯥ
ꯑꯥ ꯍꯦꯛꯊꯔꯒꯥ ꯆꯥꯊꯔꯁꯦꯕ ꯍꯥꯌꯦꯡꯁꯦ
ꯆꯥꯁꯦ ꯆꯥꯁꯦ ꯆꯥꯁꯦ ꯆꯔꯥ ꯂꯣꯏꯔꯦ ꯀꯩ ꯀꯩꯗꯧꯔꯒꯦ ꯊꯥꯕꯨ ꯊꯥꯔꯕ ꯄꯥꯥꯟꯕꯨ ꯄꯥꯜꯂꯕ ꯆꯥꯕ ꯇꯥꯕꯅꯦ ꯎꯄꯥꯏ ꯂꯩꯇꯦ
ꯄꯥꯥꯜꯂꯝꯃꯕꯅꯦ ꯄꯥꯜꯂꯝꯃꯕꯅꯦ
ꯍꯣꯏ ꯍꯣꯏ ꯆꯥꯁꯦ ꯆꯥꯁꯦ ꯑꯩꯁꯦ ꯑꯗꯨ ꯍꯌꯦꯡꯁꯦ ꯑꯩ ꯊꯕꯛꯄꯨꯗꯤ ꯈꯤꯇꯪ ꯂꯩꯕꯀꯣ ꯊꯕꯛ ꯃꯆꯥ ꯂꯩꯕꯀꯣ
ꯑꯣ ꯄꯨꯡꯃꯨꯛ ꯄꯨꯡ ꯀꯌꯥꯃꯨꯛ ꯆꯠꯇꯣꯏꯕ
ꯄꯨꯡ ꯕꯥꯔꯣ ꯑꯗꯋꯥꯏꯗ ꯂꯣꯏꯔꯒꯕꯨꯗꯤ ꯍꯟꯖꯜꯂꯛꯀꯅꯤꯗ
ꯎꯝ ꯑꯩꯌꯨꯛ ꯆꯠꯂꯒ ꯄꯨꯡ ꯕꯥꯔꯣ ꯑꯗꯨꯋꯥꯏ ꯍꯜꯂꯛꯇꯣꯏꯕ
ꯍꯣꯏ ꯑꯌꯨꯛ ꯍꯥꯏꯁꯦ ꯌꯥꯝ ꯉꯟꯅꯕꯨꯗꯤ ꯆꯠꯂꯣꯏ ꯄꯨꯡ ꯃꯥꯄꯟꯗꯥꯏ ꯆꯂꯒꯀꯣ ꯄꯨꯡ ꯕꯥꯔꯣ ꯑꯗꯨꯋꯥꯏꯗ ꯍꯜꯂꯛꯄꯥ ꯌꯥꯏ
ꯌꯥꯏ ꯌꯥꯏ ꯌꯥꯏ
ꯊꯕꯛ ꯑꯔꯨꯕ ꯑꯃ ꯂꯩꯕꯀꯣ ꯅꯇꯥꯎ ꯅꯨꯡꯁꯤꯕꯁꯦ
ꯌꯥꯏ ꯌꯥꯏ ꯀꯩꯁꯨ ꯀꯥꯏꯗꯦ ꯕꯔꯣ ꯃꯇꯨꯡ ꯑꯣꯏꯔꯁꯨ ꯑꯗꯨꯝ ꯊꯦꯡꯅꯕ ꯌꯥꯏ
ꯍꯣꯏ ꯍꯣꯏ ꯉꯁꯤ ꯀꯩꯅꯣ ꯆꯠꯄ꯭ꯔꯣ ꯁꯥꯟꯅꯕ ꯆꯠꯄ꯭ꯔꯣ
ꯆꯠꯂꯦ ꯅꯨꯡꯉꯥꯏꯌꯦ ꯅꯨꯉꯥꯏꯕꯒꯥ ꯑꯁꯦꯡꯕꯩꯅꯦ ꯅꯨꯡꯉꯥꯏꯌꯦ ꯑꯁ ꯅꯪꯒ ꯑꯃꯨꯛꯀ ꯌꯥꯎꯔꯝꯃꯗꯤ ꯏꯁ ꯍꯦꯟꯅ ꯅꯨꯡꯉꯥꯏꯒꯗꯧꯕꯅꯦꯕ
ꯑꯁ ꯑꯩ ꯌꯥꯎꯔꯝꯃꯗꯤ ꯐꯖꯒꯗꯕꯅꯤꯅꯦ ꯍꯌꯦꯡ ꯍꯌꯦꯡ ꯗꯤ ꯁꯪꯉꯗꯤ ꯍꯌꯦꯡ ꯅꯣꯏꯒꯤ ꯁꯥꯟꯅꯔꯗꯤ ꯌꯥꯎꯒꯦꯅꯦ ꯑꯩꯁꯨ
ꯎꯝ ꯌꯥꯎ ꯑꯗꯨꯒ ꯍꯧꯖꯤꯛ ꯃꯊꯛ ꯃꯊꯛ ꯂꯩꯀꯥꯏꯗ ꯂꯩꯕ ꯈꯪꯕ ꯅꯠꯇ꯭ꯔꯣ ꯒꯥꯔꯤ ꯃꯆꯥ ꯊꯧꯕꯗꯣ
ꯑꯩ ꯈꯪꯉꯤꯗ ꯍꯩꯄꯥꯥ ꯈꯔ ꯁꯥꯕꯗꯨ ꯅꯠꯇ꯭ꯔꯣ
ꯍꯣꯏ ꯃꯆꯤꯟ ꯌꯥꯝ ꯀꯟꯕ ꯃꯆꯤꯟ ꯌꯥꯝ ꯀꯟꯕ ꯍꯩꯄꯥꯥ ꯌꯥꯝ ꯁꯥꯕꯗꯣ ꯃꯤ ꯌꯥꯝ ꯎꯁꯤꯠꯇꯕꯗꯣ
ꯋꯥ ꯑꯃ ꯉ ꯍꯥꯏꯔꯒ ꯍꯦꯛꯇ ꯂꯩꯊꯣꯛ ꯂꯩꯁꯤꯟ ꯌꯥꯝ ꯉꯥꯡꯕ ꯍꯩꯕ
ꯎꯝ ꯎꯝ ꯎꯝ ꯃꯥꯅꯦ ꯃꯤ ꯌꯥꯝ ꯎꯁꯤꯠꯇꯕꯅꯦꯕ ꯃꯥꯗꯨꯁꯨ ꯀꯣ ꯃꯥꯁꯨ ꯂꯥꯛꯑꯦ ꯑꯗꯨꯒ ꯃꯃꯥꯟꯅꯕ ꯑꯃꯁꯨ ꯄꯨꯔꯛꯑꯦ
ꯑꯣ
ꯃꯃꯥꯟꯅꯕ ꯑꯁ ꯏꯔꯣꯏꯒꯨꯝꯕ ꯑꯃ ꯄꯨꯔꯛꯑꯦ ꯍꯣꯏ ꯁꯥꯟꯅꯃꯤꯟꯅꯔꯦ ꯑꯁ ꯅꯨꯡꯉꯥꯏꯌꯦ ꯉꯁꯤꯗꯤ ꯑꯁ ꯍꯟꯗꯛ ꯍꯟꯗꯛ ꯃꯄꯥꯟꯗ ꯍꯧꯖꯤꯛ ꯁꯣꯔꯣꯛ ꯃꯇꯥꯏꯗ ꯂꯩꯕ ꯂꯝꯄꯥꯛꯇꯣ ꯈꯪꯕ ꯅꯠꯇ꯭ꯔꯣ ꯑ ꯂꯝꯄꯥꯛ ꯃꯆꯥꯗꯣ
ꯍꯣꯏ ꯈꯪꯉꯦ
ꯎꯝ ꯑꯗꯨꯗꯣ ꯍꯧꯖꯤꯛ ꯍꯧꯖꯤꯛꯀꯥꯟꯁꯦ ꯑꯗꯨꯗ ꯁꯥꯟꯅꯕ ꯌꯥꯗ꯭ꯔꯦꯕꯀꯣ ꯍꯥꯟꯅ ꯃꯤ ꯀꯥꯡꯒꯨ ꯑꯃ ꯁꯥꯟꯅꯔꯝꯃꯦꯗꯅ ꯃꯣꯏ ꯀꯥꯡꯒꯨꯗꯨꯁꯨ ꯑꯗꯨꯗ ꯁꯥꯟꯅꯕ ꯌꯥꯗ꯭ꯔꯕꯅꯤꯅ ꯑꯈꯣꯏꯅ ꯁꯥꯟꯅ ꯍꯦꯛ ꯍꯦꯛ ꯁꯥꯟꯅꯕ ꯂꯝꯄꯥꯛꯇ ꯑꯗꯨꯝ ꯆꯪꯉꯒꯥ ꯁꯅꯥ ꯔꯦꯕ ꯃꯣꯏꯁꯨ
ꯍꯣꯏ
ꯑꯁ ꯍꯧꯖꯤꯛꯀꯥꯟꯁꯦ ꯑꯗꯨꯗ ꯑꯈꯣꯏ ꯑꯈꯣꯏꯅ ꯁꯥꯟꯅꯕ ꯂꯝꯄꯥꯛꯇꯣ ꯀꯥꯡꯒꯨ ꯑꯃ ꯑꯅꯤ ꯑꯍꯨꯝ ꯃꯔꯤꯅꯦ ꯍꯧꯖꯤꯛ ꯍꯧꯖꯤꯛꯀꯥꯟ ꯁꯥꯟꯅꯔꯤꯁꯦ
ꯑꯣ ꯃꯤ ꯌꯥꯝꯒ꯭ꯔꯦ ꯑꯗꯨꯗꯤ
ꯑꯗꯨꯁꯨ ꯃꯤ ꯐꯨꯜ ꯐꯨꯜꯅꯦ ꯃꯤ ꯌꯥꯝꯃꯦ
ꯍꯟꯗꯛ ꯑ ꯉꯁꯤ ꯁꯥꯟꯅꯕꯁꯦ ꯀꯥꯏꯗ ꯀꯥꯏꯗ ꯁꯥꯟꯅꯔꯦꯕ
ꯑꯈꯣꯏ ꯍꯦꯛ ꯁꯥꯟꯅꯕ ꯂꯝꯄꯥꯛꯇꯨꯅꯦ
ꯑꯣ ꯍꯣ ꯍꯣ
ꯑꯗꯨ ꯑꯣꯏꯔꯁꯨ ꯍꯧꯖꯤꯛ ꯃꯃꯥꯡꯒꯤꯗꯨ ꯌꯥꯗ꯭ꯔꯦꯕ ꯃꯃꯥꯡ ꯑꯇꯣꯞꯄ ꯀꯥꯡꯒꯨꯅ ꯁꯥꯟꯅꯕ ꯂꯝꯄꯥꯛꯇꯨ
ꯍꯣꯏ ꯍꯣꯏ ꯍꯣꯏ ꯍꯣꯏ
ꯎꯝ ꯑꯗꯨꯗ ꯃꯦꯂꯥ ꯇꯧꯒꯦ ꯇꯧꯕ ꯃꯥꯜꯂꯦꯕ
ꯑꯣ ꯃꯦꯂꯥ ꯇꯧꯕꯒꯤ
ꯎꯝ ꯃꯦꯂꯥ ꯇꯧꯕꯒꯤ ꯍꯧꯖꯤꯛ ꯀꯟꯅ ꯁꯦꯝ ꯁꯦꯝꯃꯤꯕꯅꯦꯕ ꯑꯗꯨꯅ ꯑꯗꯨꯗ ꯁꯥꯟꯅꯕ ꯀꯥꯡꯒꯨꯗꯣ ꯑꯈꯣꯏ ꯂꯝꯄꯥꯛꯇ ꯑꯣꯏꯅ ꯃꯣꯏꯁꯨ ꯍꯣꯡꯂꯛꯑꯦꯕ ꯉꯔꯥꯡ ꯅꯍꯥꯟꯗꯒꯤꯅꯤ ꯑꯗꯣ ꯑꯍꯥꯟꯕꯗꯗꯤ ꯑꯈꯣꯏ ꯍꯥꯟꯅ ꯑꯈꯣꯏ ꯃ ꯃꯃꯥꯡꯗ ꯁꯥꯟꯅꯔꯝꯕ ꯃꯤꯁꯤꯡꯗꯨꯒ ꯑꯈꯣꯏ ꯍꯥꯟꯅ ꯑꯗꯨꯝ ꯁꯥꯟꯅꯕ ꯀꯥꯡꯒꯨꯗꯨꯒ ꯄꯨꯜ ꯄꯨꯜꯂꯝꯃꯦꯕ ꯉꯔꯥꯡ ꯅꯍꯥꯟꯗꯤꯀꯣ
ꯍꯣꯏ
ꯑꯗꯣ ꯃꯤꯁꯦ ꯌꯥꯝꯃꯟꯗꯅ ꯒ꯭ꯌꯥꯟ ꯇꯥꯗ꯭ꯔꯕ ꯍꯥꯏꯇꯥꯔꯦ ꯑꯗꯨꯗꯨꯒꯤ ꯇꯣꯈꯥꯏ ꯇꯣꯈꯥꯏ ꯈꯥꯏꯅꯔꯒ ꯑꯗꯨꯝ ꯁꯥꯟꯅꯔꯦꯕ ꯒ꯭ꯔꯨꯞ ꯒ꯭ꯔꯨꯞ ꯑꯣꯏꯅꯀꯣ
ꯑꯣ ꯉꯁꯤ ꯅꯣꯏ ꯃꯤ ꯀꯌꯥ ꯀꯌꯥ ꯁꯥꯟꯅꯔꯦ
ꯑꯁ ꯑꯈꯣꯏꯁꯨ ꯑꯍꯥꯟꯕꯗꯗꯤ ꯃꯔꯤ ꯃꯉꯥ ꯃꯉꯥ ꯃꯉꯥꯒꯤ ꯆꯥꯡꯗ ꯑꯗꯨꯝ ꯁꯥꯟꯅꯩꯌꯦ ꯑꯀꯣꯜ ꯑꯀꯣꯟꯕꯗꯗꯤ ꯃꯤ ꯑꯗꯨꯝ ꯂꯥꯛꯁꯤꯜꯂꯛꯇꯅ ꯃꯤ ꯌꯥꯝꯃꯦ ꯑꯗꯨꯅ ꯎꯝ ꯎꯝ ꯑꯗꯣ ꯑꯁ ꯌꯥꯝꯃꯜꯂꯁꯨ ꯅꯨꯡꯉꯥꯏꯇꯕ ꯑꯗꯨꯒꯤ ꯑꯩ ꯑꯀꯣꯟꯕꯗꯨꯗꯤ ꯑꯩ ꯑꯗꯨꯝ ꯇꯣꯛꯈ꯭ꯔꯦ ꯄ꯭ꯔꯥꯕꯅꯦꯂꯕ ꯉꯥꯟꯅ
ꯍꯣꯏ ꯌꯥꯝꯃꯜꯂꯁꯨ ꯅꯨꯡꯉꯥꯏꯇꯕꯅꯦ ꯃꯤ ꯃꯉꯥꯒꯤ ꯆꯥꯡꯗꯀꯣ
ꯎꯝ ꯃꯉꯥ ꯃꯉꯥꯒꯨꯝꯕ ꯃꯉꯥ ꯃꯉꯥꯒꯤ ꯆꯥꯡꯗ ꯑꯗꯨꯝ ꯁꯥꯟꯅꯔꯗꯤ ꯅꯨꯡꯉꯥꯏꯔꯦ
ꯍꯣꯏ ꯍꯣꯏ ꯍꯌꯦꯡ ꯍꯌꯦꯡ ꯑꯗꯨꯗꯤ ꯑꯃꯨꯛ ꯌꯦꯡꯒ ꯇꯧꯔꯁꯤꯅꯦ
ꯎꯝ ꯍꯌꯦꯡꯗꯤ ꯌꯥꯔꯦ
ꯆꯦꯟ ꯆꯣꯡꯕꯁꯦ ꯑꯩꯁꯨ ꯈꯔ ꯈꯔ ꯈꯔ ꯑꯗꯨꯝ ꯇꯧꯋꯤ ꯇꯧꯔꯦ ꯈꯜꯂꯦꯕ ꯑꯗꯣ ꯃꯇꯝ
ꯝꯅꯦ ꯏꯁ ꯁꯥꯥꯒꯤꯅꯤ ꯍꯛꯆꯥꯡꯅ ꯂꯟꯅꯤ ꯍꯛꯆꯥꯡ ꯐꯕꯅ ꯂꯟꯅꯤ ꯍꯥꯏꯗꯨ
ꯃꯥꯅꯦ ꯃꯥ ꯊꯤꯅ ꯁꯨꯝꯃꯦ ꯇꯧꯔꯣ ꯅꯪ ꯍꯥꯏꯕꯗꯨꯣ
ꯍꯛꯆꯥꯡ ꯐꯕꯅ ꯂꯟꯅꯤ ꯑꯍꯜ ꯂꯃꯟꯁꯤꯡꯅ ꯊꯥꯏꯅꯗꯒꯤ ꯉꯥꯡꯉꯛꯄꯁꯤ ꯐꯖꯅ ꯎꯝ ꯆꯨꯝꯃꯕꯅꯦꯕ
ꯑꯩꯈꯣꯏꯒꯤ ꯆꯨꯝꯃꯕꯅꯤ ꯍꯛꯆꯥꯡ ꯆꯪ ꯐꯕꯅ ꯂꯟꯅꯤ ꯍꯥꯏꯕꯗꯣ ꯇꯁꯦꯡꯅ ꯆꯨꯝꯃꯕꯅꯦ ꯑꯗꯨꯗꯤ ꯀꯥꯅꯤꯡꯉꯥꯏ ꯂꯩꯇ꯭ꯔꯕꯅꯤꯇꯣ
ꯍꯣꯏ ꯍꯣꯏ ꯍꯛꯆꯥꯡꯁꯦ ꯐꯠꯇ꯭ꯔꯗꯤ ꯑꯗꯨꯝ ꯑꯗꯨꯝ ꯌꯦꯡꯕ ꯆꯠꯂꯦꯕ ꯄꯩꯁꯥ ꯑꯗꯨꯝ ꯆꯠꯂꯦꯕ
ꯍꯛꯆꯥꯡ ꯐꯠꯇ꯭ꯔꯕ ꯄꯩꯁꯥꯁꯦ ꯅꯂꯥꯗ ꯊꯥꯗꯕꯒ ꯆꯞ ꯃꯥꯟꯅꯕꯅꯦꯕ
ꯂꯪꯊꯣꯛꯧꯕꯒ ꯆꯞ ꯃꯥꯟꯅꯩ
ꯍꯣꯏ ꯂꯪꯊꯣꯛꯑꯗ ꯑꯩꯈꯣꯏ ꯏꯁꯩ ꯁꯛꯄꯗꯒ ꯄꯩꯁꯥ ꯊꯥꯕꯗꯣ ꯆꯔ ꯊꯥꯕꯗꯣ ꯑꯗꯨꯒ ꯆꯞ ꯃꯥꯟꯅꯕꯅꯦ ꯄꯩꯁꯥꯁꯦ ꯍꯦꯛꯇ ꯆꯠꯄꯅꯦ
ꯎꯝ ꯌꯦꯡꯉꯨꯅꯦ ꯑꯩꯈꯣꯏ ꯑꯩꯈꯣꯏ ꯍꯛꯆꯥꯡ ꯌꯥꯝꯅ ꯍꯧꯖꯤꯛꯇꯤ ꯌꯥꯝ ꯐꯔꯤꯗꯅ ꯑꯩꯈꯣꯏ ꯍꯛꯆꯥꯡꯗꯤ ꯌꯥꯝ ꯐꯩꯌꯦꯕ ꯏꯁꯣꯔꯅ ꯏꯁꯣꯔꯅ ꯑꯩꯈꯣꯏꯁꯦ ꯇꯣꯉꯥꯟꯅ ꯈꯥꯏꯗꯣꯛꯑꯒ ꯑꯩꯈꯣꯏ ꯅꯨꯡꯁꯤ ꯍꯦꯟꯅ ꯅꯨꯡꯁꯤꯕ ꯀꯥꯡꯒꯕꯨ ꯍꯥꯏꯇꯥꯔꯦꯅꯦꯈꯣꯏ ꯀꯣꯏꯁꯦ
ꯍꯣꯏ ꯍꯣꯏ ꯃꯥꯅꯦ ꯎꯝ
ꯑꯗꯨ ꯍꯣꯏ ꯃꯤ ꯀꯥꯡꯕꯨꯕꯨꯁꯨ ꯑꯗꯨꯝ ꯅꯨꯡꯁꯤꯕꯗꯤ ꯅꯨꯡꯁꯤꯔꯝꯒꯅꯤ ꯑꯗꯨꯕꯨ ꯑꯇꯣꯞꯄ ꯀꯥꯡꯕꯨꯗꯤ ꯑꯁ ꯑꯗꯨ ꯅꯥꯏꯌꯦ ꯑꯗꯥ ꯅꯥꯏ ꯃꯌꯥꯝ ꯂꯩꯗꯅ ꯃꯣꯏꯗꯤ ꯄꯩꯁꯥ ꯌꯥꯝ ꯆꯠꯂꯝꯒꯅꯦꯕ
ꯑꯁ ꯆꯠꯄꯅꯤ ꯀꯩꯅꯣ ꯑꯩꯈꯣꯏ ꯑꯩꯈꯣꯏ ꯍꯥꯏꯔꯣ ꯑꯩꯈꯣꯏ ꯁꯝꯅ ꯍꯥꯏꯔꯕꯗ ꯑꯩꯈꯣꯏ ꯀꯩ ꯍꯥꯏꯁꯤꯔꯥ ꯃꯤꯌꯥꯝ ꯃꯤꯌꯥꯝꯒꯤ ꯑꯍꯟꯗꯣ ꯑꯗꯨꯁꯨ ꯂꯥꯛꯑꯒ ꯄꯩꯁꯥ ꯑꯗꯨꯝ ꯊꯥꯗꯔꯤꯗꯨꯒꯤ ꯌꯦꯡꯉꯒ
ꯑꯁ ꯍꯣꯏ ꯍꯣꯏ ꯃꯥꯁꯨ ꯃꯥꯁꯨ ꯍꯟꯗꯛꯇꯤ ꯐꯖꯅ ꯆꯠꯂꯝꯗꯧ ꯃꯥꯜꯂꯦ
ꯆꯂꯦ
ꯎꯝ ꯇꯦꯁ ꯀꯩꯀꯥ ꯇꯧꯕ ꯀꯥꯟꯗꯀꯣ
ꯇꯦꯁ ꯇꯧꯋꯦ ꯇꯧꯋꯦ ꯇꯧꯋꯦ ꯉꯔꯥꯡꯁꯨ ꯂꯥꯛꯑꯒ ꯄꯩꯁꯥ ꯄꯩꯁꯥ ꯁꯨꯅꯗꯅ ꯑꯩ ꯑꯦ ꯇꯤ ꯑꯦꯝꯗꯒꯤ ꯄꯩꯁꯥ ꯀꯥꯞꯁꯤꯜꯂꯒ ꯑꯦ ꯇꯤ ꯑꯦꯝꯗꯒꯤ ꯁꯠꯇꯣꯛꯑꯒ ꯄꯨꯔꯤꯕꯅꯦ
ꯍꯣꯏꯅꯦ ꯃꯥꯅ ꯃꯥꯅ ꯊꯥꯒꯠꯄꯗꯣ ꯌꯦꯡꯉꯨꯅꯦ ꯇꯦꯁ ꯇꯧꯕꯒꯤ ꯃꯥꯒꯤ ꯔꯤꯁꯤꯞꯇꯣ ꯈꯨꯌꯥꯝꯗꯣ
ꯌꯥꯝꯃꯦ ꯑꯩꯅ ꯔꯤꯄꯣꯔꯠ ꯂꯧꯕꯗꯨ ꯇꯦꯁ ꯇꯧꯕ ꯌꯥꯝꯃꯦꯕ ꯑꯗꯨ ꯑꯗꯨꯒꯤ ꯃꯊꯛ ꯀꯩꯅꯣ ꯍꯥꯏꯁꯤꯅ ꯂꯅꯥꯏꯗ ꯇꯦꯁ ꯇꯧꯒꯦꯁ ꯆꯠꯄꯗꯨꯁꯨ ꯀꯩꯅꯣ ꯇꯧꯋꯦꯕ ꯄꯩꯁꯥ ꯌꯥꯝ ꯆꯪꯉꯤ ꯍꯥꯏꯌꯦꯕ ꯑꯗꯨꯁꯨ ꯂꯪ ꯑꯃꯗ ꯂꯤꯁꯤꯡ ꯂꯤꯁꯤꯡ ꯑꯃ ꯃꯌꯥ ꯆꯪꯒꯅꯤ ꯍꯥꯏꯌꯦ ꯑꯩꯅ ꯑꯁ ꯌꯥꯝ ꯇꯥꯡꯕ ꯑꯣꯏꯗꯤ ꯌꯥ ꯈꯔ ꯇꯥꯡꯗꯕ ꯀꯌꯥ ꯂꯩ ꯌꯥꯝ ꯂꯧꯗꯕ ꯇꯦꯁ ꯑꯅꯤꯅꯦꯕ ꯑꯃꯗꯣ ꯍꯥꯟꯅ ꯇꯧꯊꯣꯛꯈ꯭ꯔꯣ ꯍꯥꯏꯗꯤ ꯍꯥꯏꯔꯝꯕꯅꯦ
ꯎꯝ
ꯃꯥ ꯑꯍꯥꯟꯕ ꯂꯥꯛꯄ ꯅꯨꯃꯤꯠꯇ ꯍꯟ ꯀꯩꯅꯣꯗꯣ ꯍꯟꯅꯕ ꯄꯩꯁꯥ ꯁꯨꯗ꯭ꯔꯦꯌꯦ ꯑꯩꯅ ꯑꯩꯉꯣꯟꯗꯁꯨ ꯄꯩꯁꯥ ꯌꯥꯎꯗ꯭ꯔꯕꯀꯣ
ꯎꯝ
ꯆꯥꯝꯃꯒ ꯌꯥꯡꯈꯩꯗꯤ ꯂꯩꯕ
ꯎꯝ
ꯆꯥꯝꯃꯥ ꯄꯤꯔꯝꯃꯕꯅꯦ ꯉꯔꯥꯡ ꯉꯔꯥꯡ ꯉꯔꯥꯡꯗꯣ ꯉꯔꯥꯡ ꯃꯣꯏꯅꯦ ꯉꯔꯥꯡ ꯉꯔꯥꯡ ꯅꯤꯀꯣ ꯃꯥ ꯂꯥꯛꯄꯗꯣ
ꯃꯥꯅꯦ ꯃꯥꯅꯦ
ꯉꯔꯥꯡꯅꯁꯨ ꯑꯩꯁ ꯅ ꯍꯥꯟꯅꯒꯤ ꯆꯥꯝꯃꯗꯨ ꯂꯧꯈ꯭ꯔꯁꯦ ꯑꯩꯉꯣꯟꯗ ꯄꯤꯔꯛꯑꯦ ꯅꯪ ꯍꯥꯟꯅ ꯁꯤ ꯁꯤꯖꯤꯟꯅꯒ꯭ꯔꯣ ꯕꯔꯥ ꯑꯣꯏꯒ꯭ꯔꯣ ꯍꯥꯏꯔꯝꯕꯅꯦ ꯅꯨꯡꯉꯥꯏꯇꯦꯅꯦꯀꯣ ꯃꯥꯁꯨ ꯄꯩꯁꯥ ꯌꯥꯝ ꯆꯜꯂꯦꯕ
ꯏꯁ ꯅꯨꯡꯉꯥꯏꯇꯦꯀꯣ ꯅꯨꯡꯉꯥꯏꯇꯦ ꯍꯥꯏꯕꯗꯤ ꯑꯥ ꯍꯣꯏ ꯍꯛꯆꯥꯡ ꯌꯦꯡꯕ ꯆꯠꯂꯒ ꯌꯨꯝ ꯍꯟꯅꯤꯡꯉꯥꯏ ꯐꯥꯎ ꯕꯔꯥ ꯄꯩꯁꯥ ꯂꯦꯝꯍꯧꯗ꯭ꯔꯤꯗꯣ
ꯍꯣꯏ ꯑꯩꯖꯨ ꯌꯥꯝ ꯅꯨꯡꯉꯥꯏꯔꯛꯇ꯭ꯔꯤꯅꯤꯅꯦ
ꯎꯝ ꯑꯗꯨꯅꯦ ꯑꯁ ꯍꯛꯆꯥꯡ ꯍꯛꯆꯥꯡ ꯐꯕ ꯑꯩꯈꯣꯏ ꯎꯝ ꯑꯩꯈꯣꯏ ꯍꯛꯆꯥꯡ ꯐꯕ ꯍꯥꯏꯕꯁꯦ ꯑꯁ ꯏꯁꯣꯔꯕꯨ ꯌꯥꯝ ꯊꯥꯒꯠꯅꯤꯡꯉꯥꯏ ꯑꯣꯏ
ꯃꯥꯅꯦ ꯃꯥꯅꯦ ꯍꯛꯆꯥꯡ ꯍꯛꯆꯥꯡ ꯐꯅꯤꯡꯉꯗꯤ ꯐꯖꯅ ꯍꯣꯠꯅꯗꯝꯅꯦ ꯅꯣꯏꯁꯨ ꯅꯨꯡꯇꯤꯒꯤ ꯆꯦꯟ ꯆꯣꯡꯅ ꯇꯧꯒꯗꯝꯅꯦ ꯍꯨꯃꯥꯡ ꯊꯣꯛꯍꯟꯗꯕ ꯁꯨꯡꯌꯥ ꯌꯥꯗ꯭ꯔꯦ ꯍꯨꯃꯥꯡ ꯊꯣꯛꯍꯟꯒꯅꯤ
ꯎꯝ ꯍꯧꯖꯤꯛ ꯑꯁ ꯏꯆꯥꯒ ꯂꯩꯁ